ꯇꯥꯔꯕ
ꯇꯥꯏꯌꯦ
ꯑꯣ ꯑꯣ ꯁꯤꯅ ꯕꯦꯝꯃꯒꯤ ꯅꯝꯕꯔ ꯁꯤꯅ ꯀꯅꯥꯏ ꯅꯝꯕꯔꯅꯣ ꯑꯕꯨꯡꯉꯣ ꯒꯤꯔꯥ
ꯎꯝ ꯁꯤꯗꯤ ꯄꯨꯔꯥ ꯀꯅꯣꯒꯤꯅꯦ ꯏꯕꯨꯡꯉꯣꯒꯤ ꯑꯦꯀꯥꯎꯟꯅꯦ ꯏꯕꯨꯡꯉꯣ ꯑꯦꯀꯥꯎꯟꯗꯤ ꯏꯕꯨꯡꯉꯣ ꯅꯝꯕꯔ ꯑꯩꯒꯤ ꯑꯦꯀꯥꯎꯟ ꯑꯣꯏꯕꯗꯣ
ꯑꯣ ꯍꯣ ꯍꯣꯏ ꯍꯣꯏ ꯑꯗꯨꯗꯤ
ꯎꯝ
ꯍꯨꯃꯥꯡ ꯆꯠꯂꯔꯣꯏꯗ꯭ꯔꯣ
ꯆꯠꯇꯣꯏꯅꯦ ꯑꯩꯁꯨ ꯍꯨꯃꯥꯡ ꯇꯥꯍꯟꯕ ꯂꯣꯏꯗ ꯉꯥꯏꯔꯤ ꯍꯨꯃꯥꯡ ꯍꯟꯖꯜꯍꯜꯂꯒ ꯏꯔꯨ ꯂꯨꯈꯤꯗꯣꯏꯅꯦ
ꯆꯥꯛꯇꯤ ꯊꯣꯡꯉꯥꯕꯣ ꯑꯩꯈꯣꯏ ꯁꯤꯗ ꯅꯣꯡ ꯀꯟꯅ ꯇꯥꯔꯤ
ꯇꯥꯗꯦ
ꯅꯣꯡꯗꯤ ꯃꯪꯕ꯭ꯔ
ꯅꯣꯡꯁꯦ ꯃꯪꯉꯦ ꯍꯥꯏꯗꯣꯏꯔꯥ ꯃꯪꯗꯦ ꯍꯥꯏꯗꯔꯣ ꯈꯪꯗꯦꯗ ꯃꯪꯗꯕ ꯃꯥꯜꯂꯤꯗ ꯅꯣꯡ ꯃꯪꯗꯒꯨꯝꯕꯅꯤꯗ ꯁꯤꯗꯤ ꯑꯥ ꯀꯌꯥꯝ ꯀꯟꯅ ꯇꯥꯏꯅꯣ
ꯍꯧꯔꯛꯄꯗ ꯉꯥꯏꯔꯤꯗ ꯐꯖꯅ ꯅꯨꯡꯁꯤꯠ ꯀꯁꯤꯠꯂꯦ ꯃꯩ ꯃꯨꯠꯈꯤꯗꯧ ꯃꯥꯜꯂꯦ
ꯑꯗꯨꯅꯤ ꯉꯔꯥꯡ ꯉꯁꯥꯏꯁꯨ ꯃꯩ ꯀꯨꯏꯅ ꯃꯨꯂꯦ ꯑꯩꯈꯣꯏꯒꯤ
ꯎꯝ
ꯍꯧꯖꯤꯛꯀꯥꯟꯗꯤ ꯃꯩꯁꯦ ꯌꯥꯝ ꯅꯨꯡꯉꯥꯏꯇ꯭ꯔꯦ
ꯍꯣꯏ ꯃꯩ ꯃꯨꯠꯈꯤꯗꯧ ꯃꯥꯜꯂꯦꯅ ꯆꯥꯛ ꯊꯣꯡꯍꯧꯔꯕꯅꯦ ꯊꯣꯡꯉꯦ
ꯑꯣꯑꯣ ꯑꯩꯈꯣꯏꯁꯦ ꯊꯣꯡꯗ꯭ꯔꯤꯗ ꯊꯕꯛ ꯂꯣꯏꯗ꯭ꯔꯤ ꯉꯁꯥꯏ ꯑꯌꯨꯛꯇꯒꯤ ꯍꯧꯕ ꯊꯕꯛꯇꯣ ꯍꯧꯖꯤꯛꯐꯥꯎ ꯂꯣꯏꯗ꯭ꯔꯤꯌꯦ
ꯐꯤ ꯁꯨꯔꯝꯕꯅꯦꯕ ꯑꯗꯨꯑꯣꯢꯔꯗꯝ
ꯎꯝ ꯑꯗꯨꯒ ꯅꯦ ꯕꯦꯝꯃꯍꯣꯏꯁꯨ ꯃꯣꯏ ꯁ꯭ꯀꯨꯜꯗ ꯃꯣꯏꯒꯤ ꯄꯩꯈꯥ ꯉꯝꯕꯒꯤ ꯃꯣꯏ ꯀꯩꯅꯣ ꯇꯧꯅꯤꯅ ꯗꯥꯏꯔꯤ ꯑꯃꯃꯝ ꯄꯤꯔꯑꯦ ꯑꯗꯒꯤ ꯃꯣꯏꯒꯤ ꯀꯩꯅꯣ ꯇꯧꯅꯤꯅ ꯗꯥꯢꯔꯤ ꯑꯃꯝꯃꯝ ꯄꯤꯔꯛꯑꯦ ꯑꯗꯒꯤ ꯏ꯭ꯁꯇꯦꯁ ꯀꯁꯥꯗꯅ ꯏꯁꯩꯒꯥ ꯇꯧꯗꯅ ꯇꯧ ꯂꯩꯔꯝꯃꯤ ꯃꯣꯏꯁꯨ ꯀꯧꯈꯠꯂꯒ ꯋꯥꯒ ꯍꯪꯉꯦꯌꯦ ꯅꯣꯛꯅꯤꯡꯉꯦ ꯑꯗꯨꯒꯤ ꯃꯃꯤꯡ
ꯀꯔꯤ ꯄꯤ ꯍꯥꯏꯅꯣ
ꯗꯥꯏꯔꯤ ꯑꯃ ꯃꯝ ꯄꯤꯔꯛꯑꯦ ꯗꯥꯢꯔꯤ ꯀꯣꯂꯣꯝ ꯄꯦꯟꯁꯤꯟ ꯎꯝ ꯀꯩꯑꯕ
ꯃꯤ ꯂꯣꯏꯅ ꯄꯤꯔꯕ
ꯑꯧ ꯃꯣꯏ ꯄꯥꯁ ꯇꯧꯕ ꯀꯥꯡꯕꯨ ꯉꯩ ꯗꯣ ꯂꯣꯏ ꯀꯧꯕꯖꯥꯠꯅꯤ ꯅꯪꯗꯨꯅ ꯆꯤꯟꯗ꯭ꯔꯗꯤ ꯐꯣꯟꯗꯣ ꯑꯩꯗꯤ ꯑꯗꯨꯝ ꯄꯥꯏꯅ ꯄꯥꯏꯅ ꯑꯗꯨꯝ ꯊꯕꯛ ꯁꯨꯕ ꯑꯗꯨꯝ ꯌꯥꯕꯅꯤ ꯅꯪꯅ ꯍꯥꯟꯅ ꯑꯍꯥꯟꯕ ꯍꯧꯔꯛꯄꯗꯗꯤ ꯐꯅ ꯀꯨꯏꯅ ꯇꯧꯔꯝꯕꯅꯦ ꯍꯧꯖꯤꯛꯇꯤ ꯑꯃꯨꯛꯇꯪꯁꯤꯅ ꯑꯗꯨꯝ ꯂꯣꯏꯈ꯭ꯔꯦ
ꯌꯥꯗ ꯇꯧꯔꯤꯅꯤꯅꯦ
ꯖꯥꯟꯅꯦꯁꯣꯔꯗꯣ ꯑꯝꯇ ꯍꯥꯏꯕꯤ ꯇꯥꯔꯦ ꯃꯥ
ꯍꯣꯏ
ꯎꯝ ꯍꯌꯦꯡ ꯃꯥꯏꯅ ꯃꯨꯟ ꯁꯥꯟꯅꯕ ꯍꯥꯏꯁꯦ ꯅꯪꯅ ꯇꯥꯛꯇ꯭ꯔꯗꯤ ꯍꯩꯏꯔꯣꯢꯌꯦ
ꯍꯣꯏ ꯀꯥꯏꯗꯗ ꯑꯗꯨꯕꯨ ꯇꯥꯛꯑ ꯂꯣꯢꯔꯦ ꯀꯩꯗꯧꯔꯒꯦ
ꯑꯩꯅ ꯐꯣꯟꯗꯣ ꯁꯝꯖꯜꯒꯦꯕꯀꯣ ꯑꯗꯨꯒ ꯁꯥ ꯍꯣꯔꯦꯜꯂ ꯀꯩꯅꯣꯝ ꯁꯥꯁꯦ
ꯆꯥꯛꯇꯤ ꯊꯣꯡꯒꯤ ꯔꯣꯢꯗꯔꯣ
ꯇꯣꯡ ꯀꯩꯅꯣ ꯇꯧꯗ꯭ꯔꯤꯗ ꯊꯣꯡꯗꯣꯔꯤꯕ ꯊꯣꯡꯉꯣꯏꯗꯣꯔꯤꯕ ꯒ꯭ꯌꯥꯟ ꯇꯥꯗ꯭ꯔꯤꯗ ꯇꯧꯔꯤꯁꯦ
ꯏꯔꯨꯗꯤ ꯏꯔꯨꯂꯨꯔꯕꯣ
ꯂꯨꯗ꯭ꯔꯤꯌꯦ ꯑꯩ ꯑꯦꯛꯁꯔꯁꯥꯏꯖ ꯂꯣꯏꯗ ꯉꯥꯏꯔꯤꯌꯦ ꯍꯛꯆꯥꯡ ꯁꯥꯖꯦꯜ ꯇꯧꯔꯝꯕꯅꯦ
ꯑꯣ ꯁꯥ ꯈꯔꯗꯤ ꯏꯪꯗꯔꯦ ꯅꯣꯡ ꯀꯛ ꯀꯛ ꯇꯥꯔꯛꯄꯁꯤꯗ
ꯎꯝ ꯁꯔꯤꯗ ꯌꯥꯝꯅ
ꯅꯣꯏꯖꯣ ꯉꯥꯇꯪ ꯂꯩꯔꯦ ꯇꯥꯔꯛꯑꯅꯤ ꯅꯣꯡ ꯑꯩꯈꯣꯏꯁꯤ ꯀꯟꯅ ꯇꯥꯔꯤꯕ ꯈꯣꯢꯁꯤꯗ ꯍꯥꯟ ꯇꯥꯔꯗꯤ ꯃꯤꯅꯠ ꯃꯉꯥ ꯂꯩꯔ ꯇꯥꯕꯅꯦ ꯑꯗꯨꯝ
ꯂꯣꯏ ꯂꯣꯏꯔꯦꯕꯀꯣ ꯉꯁꯤ ꯃꯇꯦꯛ ꯑꯃ ꯍꯥꯏꯕꯅꯦꯕ ꯑꯗꯨꯗꯣ ꯂꯣꯏꯔꯕꯅꯤ ꯉꯍꯥꯛ ꯂꯩꯔꯗꯤ ꯀꯟꯕꯨ ꯀꯟꯁꯤꯟꯈ꯭ꯔꯅꯤꯗ ꯅꯣꯡꯆꯨꯔꯁꯨ ꯑꯗꯨꯗꯤ ꯈꯟꯕ ꯌꯥꯒꯗ꯭ꯔꯥ ꯈꯪꯗꯦ ꯈꯟꯕ ꯈꯔꯗꯤ ꯌꯥꯗꯧꯗꯤ ꯃꯥꯜꯂꯦ ꯕꯣꯔꯥꯒꯨꯝꯕ ꯌꯥꯝ ꯄꯤꯛꯄ ꯢꯁꯄꯦꯁꯅꯦꯕ ꯖꯒꯥꯅꯤ ꯅꯣꯏꯗꯤ ꯀꯩ ꯃꯊꯦꯜ ꯊꯣꯡꯈ꯭ꯔꯦ
ꯑꯩꯈꯣꯏ ꯒꯤꯗꯣ ꯉꯁꯥꯏ ꯉꯔꯥꯡ ꯉꯥ ꯈꯔ ꯂꯩꯕ ꯑꯩꯈꯣꯏ ꯕꯅꯥ ꯄꯨꯔꯛꯄꯗ ꯃꯆꯥꯌꯣꯛꯄ ꯑꯃ ꯅꯤ ꯁꯤꯂꯩꯔꯝꯃꯦ ꯇꯣ ꯉꯔꯥꯡꯒꯤ ꯃꯨꯟꯖꯟꯗꯕ ꯈꯔ ꯈꯔ ꯂꯩ ꯑꯗꯨ ꯄꯨꯂꯞ ꯉꯥꯎꯃꯤꯟꯅꯔꯝꯃꯦ ꯑꯗꯒꯤ ꯈꯨꯠ ꯊꯋꯥꯢ ꯏꯔꯣꯝꯕ ꯆꯠꯅꯤꯡꯉ ꯏꯔꯣꯟꯅꯕ ꯄꯣꯠꯇꯨ ꯂꯩꯇ꯭ꯔꯕ ꯑꯗꯨꯝ ꯆꯝꯐꯨꯠ ꯍꯋꯥꯢꯗꯨ ꯇꯧꯔꯒ ꯑꯗꯨꯝ ꯈꯔ ꯏꯔꯣꯜꯖꯤꯜꯂꯒꯦꯅ ꯇꯧꯔꯛꯑꯦ ꯉꯁꯥꯏꯒꯩ ꯐꯤ ꯁꯨꯔꯝꯕꯅꯦ ꯐꯤ ꯐꯤꯗꯨ ꯁꯨꯔꯝꯕꯅꯦꯕꯀꯣ ꯑꯣ ꯐꯤꯗꯣ ꯅꯣꯡꯁꯦ ꯅꯨꯡꯁꯤꯠ ꯀꯟꯅ ꯁꯤꯠꯄ ꯀꯧꯕ ꯀꯥꯟꯗ ꯔꯅ ꯀꯩ ꯍꯥꯏꯅꯤ ꯍꯨꯝꯗꯣꯛꯈꯤꯗꯣꯔꯥꯅ ꯈꯤꯇꯪ ꯂꯩꯒꯦ ꯅꯣꯡ ꯍꯥꯡꯉꯒ ꯑꯣꯏꯅ ꯐꯧꯔꯒꯦꯅ ꯇꯧꯕ ꯑꯗꯨꯒ
ꯑꯩ ꯅꯍꯥꯟ ꯁꯟꯗꯥ ꯋꯥꯏꯔꯝꯕꯧ ꯑꯣꯏꯗ꯭ꯔꯣꯕꯅꯤ ꯂꯣꯏꯕꯗꯣ ꯑꯗꯨꯝ ꯅꯨꯡꯁꯤꯠꯅ ꯑꯗꯨꯝ ꯀꯪꯉꯒ ꯊꯨꯅ ꯑꯗꯨꯝ ꯅꯨꯡꯗꯥꯡꯗ ꯑꯗꯨꯝ ꯀꯪꯉꯦꯕ ꯑꯗꯨꯝ ꯂꯧꯁꯜꯂ ꯁꯜꯂꯒ ꯅꯣꯡꯉꯥꯜꯂꯒꯕꯨꯗꯤ ꯀꯥꯕꯛ ꯀꯥꯕꯛ ꯐꯧꯗꯣꯛꯑꯦ
ꯑꯗꯨꯕꯨꯗꯤ ꯀꯩꯅꯣ ꯇꯧꯒ꯭ꯔꯦ ꯀꯩ ꯍꯥꯏ ꯔꯦ ꯀꯩꯅꯣꯗ ꯗꯥꯏꯌꯔ ꯇꯧꯈ꯭ꯔꯦꯕ ꯗꯥꯏꯌꯔ ꯇꯧꯔꯒ ꯊꯝꯃꯦꯕ ꯑꯗ ꯏꯁꯤꯡ ꯊꯛꯀꯦ ꯇꯧꯔꯒ ꯏꯁꯤꯡ ꯊꯛꯀꯦ ꯇꯧꯔꯒ ꯑꯩ ꯕꯣꯠ ꯇꯜ ꯑꯆꯧꯕꯗꯣ ꯗꯛ ꯂꯥꯎꯃꯩ ꯊꯥꯗꯒ꯭ꯔꯦ ꯂꯣꯏ ꯃꯊꯛꯇꯨ ꯍꯥꯏꯗꯣꯔꯛꯑꯦ ꯇꯥꯕꯨꯗꯤ ꯇꯥꯔꯛꯇꯦ ꯈꯔ ꯈꯔ ꯂꯨꯞꯊꯣꯛꯑꯝꯕꯅꯦ ꯃꯊꯛꯁꯤꯁꯨ ꯀꯣ ꯁꯥꯃꯟꯕꯒꯤ ꯅꯨꯡꯁꯤꯠꯁꯨ ꯂꯩꯇ꯭ꯔꯕꯅꯤꯅ
ꯁꯥꯅꯤꯌꯦ ꯅꯣꯢ ꯃꯊꯛꯇꯣ ꯌꯥꯝꯅ ꯅꯦꯝꯃꯤ ꯍꯥꯏꯕ ꯖꯤꯡꯒꯗꯣ
ꯍꯣꯏ ꯎꯐꯨꯜ ꯋꯥꯢꯐꯨꯜ ꯃꯌꯥꯝꯗꯣ ꯁꯤꯠꯇꯣꯛꯀꯦ ꯇꯧꯕꯅꯤ ꯁꯤꯠꯇꯣꯛꯇ꯭ꯔꯤꯕ ꯑꯗꯨꯝ ꯈꯪꯗꯦꯗ ꯇꯨꯝꯃꯦ ꯇꯨꯝꯃꯦ ꯍꯥꯏꯔꯁꯨ ꯑꯗꯨꯝ
ꯍꯣ ꯑꯃ ꯀꯩꯅꯣꯗꯣ ꯃꯥꯡꯒꯣꯟ ꯃꯊꯛ ꯀꯤ ꯃꯥꯡꯒꯣꯟꯗꯨꯔꯣ
ꯑꯗꯨꯝ ꯆꯪꯉꯦ ꯍꯥꯏꯕ ꯊꯣꯡ ꯊꯣꯡꯅꯥꯎ ꯍꯥꯡꯗꯣꯛꯑ ꯂꯩꯕ ꯌꯥꯗꯕꯅꯤꯅ
ꯍꯣꯏ ꯑꯗꯨꯕꯨꯗꯤ ꯎꯐꯨꯟ ꯋꯥꯢꯐꯨꯟꯗꯤ ꯀꯣꯏꯄꯥꯏ ꯄꯥꯏ ꯂꯩꯗꯣꯏꯅꯤꯗꯅ
ꯃꯃꯥꯡ ꯂꯣꯝꯗ ꯑꯃꯨꯛ ꯈꯣꯡꯅ ꯆꯠ ꯇꯩꯢꯅꯤ ꯈꯟꯕꯗ ꯇꯜꯂꯦ
ꯆꯟ ꯆꯜꯍꯧꯔꯗꯤ ꯐꯗꯧꯅꯤ ꯏꯔꯨꯂꯨꯔꯕꯣ
ꯐꯠꯇꯕ ꯂꯨꯗ꯭ꯔꯤꯌꯦ ꯍꯨꯃꯥꯡ ꯍꯟꯖꯟꯕ ꯑꯣꯏꯅ
ꯑꯗꯨ ꯆꯠꯊꯣꯛꯎꯔꯣ ꯆꯠꯊꯣꯛꯎꯔꯣ ꯑꯗꯨꯒ ꯍꯜꯂꯛ ꯑꯒ ꯂꯨꯖꯧ ꯀꯩꯅꯣ
ꯑꯁ ꯍꯥꯟꯅ ꯆꯠꯊꯣꯛꯎꯗꯣꯏꯕ
ꯎꯝ
ꯍꯥꯟꯅ ꯆꯥꯊꯣꯛꯄꯗꯣ ꯇꯜꯂꯤꯅꯦ ꯐꯤꯔꯣꯟ ꯁꯦꯠꯆꯟꯕꯗꯣ ꯍꯨꯃꯥꯡ ꯁꯧꯔꯒ ꯑꯗꯨꯒꯤ ꯇꯟꯕ ꯍꯥꯢꯒꯨꯝꯗ ꯍꯥꯟ ꯆꯠꯊꯣꯛꯎꯖꯤꯔꯥ ꯈꯪꯗꯦ
ꯊꯔꯣꯏ ꯊꯣꯡꯕꯗꯨꯝ ꯆꯥꯅꯤꯡꯉꯤ
ꯊꯣꯡꯒꯥꯟꯗ ꯊꯔꯣꯏꯖꯦ ꯈꯔ ꯌꯥꯝꯅ ꯊꯣꯡꯉꯒ ꯆꯥꯅꯤꯡꯉꯦ ꯍꯥꯏꯕ ꯄꯦꯟꯅ ꯆꯨꯠꯄꯗꯣ ꯄꯥꯝꯃꯤ
ꯁꯨꯝ ꯈꯪꯗ꯭ꯔꯗꯤ ꯑꯃꯨꯛ ꯂꯩꯕꯗꯨ ꯇꯟꯕꯒꯤ ꯒ꯭ꯌꯥꯟ ꯃꯦꯟ ꯇꯥꯗꯦꯅ ꯈꯪꯖꯥꯎ ꯑꯃ ꯊꯣꯡꯉꯒ ꯆꯨꯞꯄꯗꯤ
ꯑꯁꯦꯡꯕ ꯀꯣꯛꯁꯦ ꯄꯨꯂꯨꯞ ꯂꯨꯞꯄꯦ ꯍꯨꯃꯥꯡ ꯊꯣꯛ ꯂꯧꯊꯣꯛꯄꯒꯤ
ꯏꯔꯨꯒꯦ ꯇꯧꯕꯅꯦ ꯏꯪꯖꯨ ꯏꯪꯁꯜꯂꯛꯑꯦꯗ ꯅꯣꯡ ꯇꯥꯕꯁꯤꯗ
ꯏꯪꯉꯗꯤ ꯂꯨꯨꯔꯨꯅꯨ ꯇꯣꯛꯑꯣ ꯃꯣ ꯂꯣꯛ ꯊꯨꯡꯅꯕꯅꯤ ꯀꯥꯂꯦꯟꯅꯦ ꯍꯥꯏꯕꯩ ꯋꯥꯅꯤ ꯂꯣꯛ ꯌꯥꯝ ꯊꯨꯡꯅꯕꯅꯤ
ꯑꯗꯨ ꯈꯪꯪ ꯏꯪ ꯃꯨꯛ ꯏꯪ ꯈꯪꯁꯥ ꯑꯃꯨꯛ ꯁꯥ ꯇꯧꯕꯩꯅꯦ
ꯎꯝ ꯑꯗꯒꯤ ꯑꯌꯤꯡ ꯁꯥꯔꯕꯅꯤꯅ ꯑꯌꯤꯡꯕ ꯑꯗꯨꯝ ꯊꯛꯆꯜꯂꯤꯗꯅ ꯃꯌꯥꯝꯖꯦ ꯑꯗꯨꯒꯤꯅꯦꯕ ꯑꯩꯈꯣꯏꯅ ꯑꯏꯪꯕꯁꯦ ꯁꯨꯡꯊꯛ ꯊꯛꯇꯝ ꯑꯩꯁꯨꯨ ꯁꯨꯊꯛ ꯊꯛꯇꯦ ꯑꯏꯪꯕꯗꯤ ꯑꯩꯖꯦ ꯐꯔꯤꯖꯀꯤ ꯄꯣꯠꯁꯦ ꯄꯥꯝ ꯁꯤꯖꯤꯟꯅꯗꯦ ꯍꯥꯏꯕ
ꯈꯪꯗꯦ ꯇꯧꯔꯤꯁꯤ ꯒ꯭ꯌꯥꯟ ꯇꯥꯗꯦꯗ ꯉꯁꯤ ꯑꯣꯗ ꯍꯣꯏꯌꯦ ꯉꯁꯥꯏ ꯄꯨꯡ ꯇꯔꯥꯃꯥꯊꯣꯏꯗꯒꯤ ꯃꯣꯏ ꯏꯝꯐꯥꯜ ꯕꯟ ꯇꯧꯅꯤ ꯈꯣꯠꯅꯤ ꯍꯥꯏꯌꯦ
ꯎꯝ ꯑꯩꯈꯣꯏ ꯃꯧ ꯍꯣꯏ ꯉꯁꯤ ꯕꯖꯥꯔ ꯆꯠꯇꯦꯕ ꯀꯩꯊꯦꯜ ꯆꯠꯇꯦꯕ
ꯎꯝ ꯄꯨꯨꯡ ꯇ꯭ꯔꯥꯃꯊꯣꯏꯗꯒꯤ ꯕꯟ ꯇꯧꯋꯦ ꯍꯥꯢꯕꯅꯦ ꯑꯈꯣꯏ ꯁꯤ ꯑꯗꯒꯤ ꯃꯣꯏ ꯏꯃꯥꯟꯅꯕꯈꯣꯏ ꯕꯖꯥꯔ ꯆꯠꯄꯅꯦꯕ ꯑꯗꯨꯝ ꯉꯟꯇꯥ ꯍꯜꯂꯛꯄꯒꯤ ꯃꯣꯏꯗꯣ ꯅꯪꯍꯧꯗ꯭ꯔꯦꯕ ꯑꯩꯈꯣꯏ ꯄꯨꯡ ꯉꯁꯥꯏ ꯑꯦꯛꯖꯥꯝ ꯊꯥꯔꯨꯏꯌꯦ ꯃꯣꯏ ꯀꯩꯅꯣ ꯀꯩꯅꯣ ꯑꯗꯨꯒ ꯑꯥꯔꯃꯤ ꯆꯪꯕꯗꯨꯒꯤ
ꯎꯝ ꯑꯗꯨ ꯀꯩꯃꯥꯏ ꯇꯧꯔꯒꯦ
ꯅꯨꯡꯉꯥꯏꯕ꯭ꯔ ꯍꯪꯉꯦ ꯅꯨꯡꯉꯥꯏꯗ ꯍꯥꯏ ꯃꯥꯗꯤ ꯑꯦꯛꯖꯥꯝꯗꯤ ꯅꯨꯡꯉꯥꯏ ꯂꯥꯏꯔꯤꯛꯅ ꯁꯨꯛꯄꯥ ꯄꯥꯗꯦ ꯑꯦꯛꯖꯥꯝꯗꯤ ꯂꯥꯢꯗ ꯐꯥꯢ ꯍꯩꯕꯅꯤ ꯃꯥꯗꯤ ꯌꯥꯝꯅ ꯃꯀꯥ ꯍꯥꯏꯗꯤ ꯊꯜꯂꯨꯝꯗꯕ ꯍꯥꯏꯇꯥꯔꯦ ꯑꯗꯨꯝ ꯃꯥꯊꯟ ꯆꯦꯠ ꯇꯕꯗꯣ ꯌꯥꯅꯤꯗ ꯌꯥꯅꯤꯗ ꯈꯜꯂꯒ ꯑꯗꯨꯝ ꯍꯥꯏꯗꯤ ꯑꯗꯨꯕꯨꯗꯤ ꯑꯉꯥꯡꯁꯨ ꯑꯣꯏꯔꯩꯅꯦ
ꯎꯝ ꯑꯗꯨ ꯗꯨꯇ ꯈꯟꯖꯔꯛꯗꯤ ꯐꯅꯤ
ꯃꯥꯢ ꯃꯌꯥꯗꯣ ꯅꯍꯥꯟ ꯃꯨꯛ ꯀꯨꯏꯔꯦ ꯑꯉꯥꯡ ꯑꯣꯏꯔꯤꯉꯩꯗ ꯗꯥꯛꯇꯔꯅ ꯌꯦꯡꯕ ꯀꯥꯟꯗ ꯗꯥꯛꯇꯔꯗꯨꯅ ꯐꯨꯛꯄꯗꯣ ꯈꯔ ꯍꯥꯏꯗꯤ ꯄꯨꯔꯥ ꯗꯥꯛꯇꯔꯗꯤ ꯅꯠꯇꯕ ꯃꯤ ꯈꯛ ꯈꯛ ꯌꯦꯡꯉꯒ ꯍꯩꯔꯒ ꯑꯗꯒꯤꯗꯤ ꯇꯥ ꯑꯗꯨꯝ ꯍꯩꯒꯤꯕꯗꯣ ꯗꯥꯏꯔꯦꯛ ꯀꯩꯅꯣ ꯇꯧꯒꯦ ꯅꯠꯇꯕꯗꯣ ꯑꯗꯨꯃꯥꯏꯅ ꯇꯧꯔꯒ ꯇꯧꯒꯤꯕ ꯆꯥꯅꯦ ꯃꯌꯥꯁꯦ ꯍꯦꯛꯇ ꯂꯣꯡꯊꯣꯛꯑꯒ ꯍꯧ ꯂꯩꯔ ꯑꯩꯗꯤ ꯅꯍꯥꯈꯩ ꯈꯪꯗꯦꯕ ꯃꯅꯨꯡ ꯈꯣꯢ ꯉꯧꯄꯥꯛꯇꯣ ꯑꯗꯣ ꯅꯣꯏ ꯅꯣꯏ ꯆꯥꯡ ꯆꯪꯉꯒ ꯍꯧꯂꯩꯏꯔꯝꯃꯦ ꯑꯩꯅ ꯈꯟꯂꯦ ꯃꯗꯣ ꯅ ꯑꯗꯨ ꯅꯗꯦ ꯑꯃ ꯅꯣꯛꯄ ꯀꯥꯟꯗ ꯃꯌꯥꯁꯨ ꯎꯗꯕ ꯑꯗꯨꯝ ꯈꯨꯝꯃꯒꯩ ꯑꯗꯨꯝ ꯍꯩꯅꯅꯒꯤꯕ ꯑꯩ ꯐꯤꯗꯦꯠ ꯃꯥꯡ ꯕꯨꯗꯦꯀꯣ ꯑꯗꯨꯝ ꯈꯨꯝ ꯈꯨꯝꯃꯥꯒ ꯅꯣꯛ ꯄꯗꯣ ꯀꯨꯝ ꯍꯥꯏꯗꯤ ꯃꯆꯤꯟ ꯃꯥꯟꯗꯣ ꯈꯨꯝꯃ ꯈꯨꯝꯃ ꯉꯣꯛꯄ ꯂꯩꯗꯅ ꯑꯃꯥꯏꯅ ꯇꯧꯕ ꯅꯍꯥꯟ ꯅꯥꯏꯌꯦ ꯌꯦꯡꯉꯨꯀꯥꯟꯗꯗꯤ ꯃꯌꯥꯗꯣ ꯍꯥꯏꯗꯤ ꯄꯔꯦꯡ ꯄꯔꯦꯡ ꯁꯥꯥꯟꯅ ꯍꯧꯔꯝꯗ꯭ꯔꯦꯕ ꯑꯃ ꯌꯥꯝꯃꯥꯡ ꯑꯃ ꯃꯅꯨꯡꯗ ꯑꯣꯏꯅ ꯆꯪꯖꯤꯟꯂ ꯂꯩꯔꯝꯃꯦꯕ
ꯑꯣ
ꯁꯦꯝꯕꯤꯒꯦ ꯇꯧꯕꯅꯦ ꯑꯗꯨ ꯃꯣꯏꯅ ꯅꯍꯟ ꯍꯪꯕ ꯀꯥꯟꯗꯗꯤ ꯑꯗꯨꯒꯨꯝꯕꯗꯤ ꯌꯥꯏ ꯈꯣꯠꯂꯦ ꯑꯗꯨꯝ ꯌꯥꯒꯤꯗꯤ ꯀꯩꯁꯨꯕꯨꯗꯤ ꯌꯥꯝ ꯀꯟꯅꯕꯨꯗꯤ ꯌꯦꯡꯗꯦ ꯈꯣꯠꯇꯦ ꯍꯥꯏꯕ ꯍꯌꯦꯡ ꯈꯟꯉꯩ ꯈꯜꯂꯒ ꯑꯃꯨꯛ ꯑꯗꯨꯝꯛ ꯀꯩꯅꯣ ꯇꯧꯔꯝꯗꯗꯤ ꯑꯃꯨꯛ ꯅꯨꯡꯉꯥꯏꯔꯣꯏꯗ꯭ꯣꯏꯅꯦꯕ ꯑꯗꯩ ꯑꯩꯗꯤ ꯑꯩꯖꯨ ꯄꯩꯁꯥꯗꯣ ꯍꯧꯖꯤꯛ ꯈꯤꯇꯪ ꯂꯩꯔꯗꯤ ꯌꯥ ꯁꯦꯝꯕ ꯍꯥꯏꯁꯦ ꯆꯍꯤ ꯀꯨꯟꯊ꯭ꯔꯥ ꯅꯤꯐꯨꯗꯨꯝ ꯆꯪꯉꯦꯕ ꯍꯥꯏꯗꯤ ꯆꯍꯤ ꯑꯃꯗ ꯊꯤꯗꯧꯕ ꯑꯗꯨꯕꯨꯗꯤ ꯈꯨꯗꯛ ꯊꯤꯗꯧ ꯅꯠꯇꯦꯕ ꯑꯍꯥꯟꯕꯒꯤ ꯄꯨꯡ ꯃꯉꯥ ꯇ ꯃꯥꯒꯤ ꯁꯦꯝꯕꯒꯤ ꯍꯥꯢꯕ ꯃꯥꯒꯤ
ꯑꯣ ꯍꯥꯏꯗꯤ ꯅꯪꯒꯤ ꯑꯃꯨꯛ ꯁꯦꯝꯗ꯭ꯔꯣꯕ ꯈꯜꯂꯨꯔꯦ
ꯃꯥꯒꯤ ꯃꯌꯥꯗꯣ ꯇꯔꯥ ꯐꯥꯔ ꯁꯦꯝꯕꯗꯣ ꯑꯗꯨꯃꯥꯏꯅ ꯁꯦꯝꯗꯗꯤ ꯌꯥꯔꯣꯏꯗꯕ ꯑꯗꯨꯗ ꯁꯦꯝꯕꯤꯒꯦ ꯇꯧꯕꯅꯦ
ꯌꯥꯒꯤꯁꯦ ꯃꯑꯣꯡ ꯃꯥꯟꯗꯅ ꯄꯩꯁꯥ ꯌꯥꯝ ꯆꯪꯉꯤꯗ
ꯆꯪꯕꯅꯤ ꯆꯪꯕꯅꯤ ꯍꯥꯏꯗꯤ ꯀꯨꯏꯅ ꯆꯠꯇꯧꯕꯁꯨ ꯑꯣꯏꯕ ꯑꯗꯒꯤ ꯀꯩꯅꯣ ꯇꯧꯕ ꯌꯥ ꯌꯥꯗ꯭ꯔꯦ ꯂꯣ ꯍꯥꯏꯅ ꯄꯨꯂꯞ ꯍꯣꯏ ꯊꯝꯃꯣ ꯊꯝꯃꯣ ꯅꯪ
ꯍꯣ ꯍꯣ ꯍꯣꯏ ꯊꯝꯃꯒꯦ ꯏꯔꯨꯂꯨꯔꯨꯒꯦ ꯎꯝ